ꯅꯉꯔꯤꯕꯧ ꯍ ꯍꯣꯏ ꯅꯨꯡꯉꯥꯏꯔꯤ ꯑꯩꯒꯤ ꯊꯥꯏꯅꯒꯤ ꯅꯨꯡꯁꯤꯔꯕ ꯃꯔꯨꯞ
ꯁꯣꯗ ꯅꯨꯅꯨꯡ ꯃꯥꯔꯤꯔꯤꯕ ꯑꯥ
ꯀ ꯍꯥꯏꯕ ꯀꯝꯗꯤꯅꯅꯨꯡꯉꯥꯏꯔꯤꯕꯣ ꯑꯩꯗꯤ ꯍꯣꯏ ꯑꯗꯨꯝ ꯅꯨꯡꯉꯥꯏꯔꯤ ꯅꯨꯡꯉꯥꯏꯔꯤ ꯍꯥꯏꯇꯥꯔꯦ ꯅꯨꯡꯉꯥꯏꯇꯦ ꯍꯥꯏꯕꯗꯤ ꯍꯥꯏꯕ ꯌꯥꯗꯕꯅꯤꯅꯀꯣ
ꯆꯕꯀꯣ
ꯑ ꯁꯣꯝꯁꯦ ꯀꯩꯗꯧꯕꯤꯔꯤ꯭ꯔꯤꯅꯣ ꯎꯝ ꯀꯩꯁꯨ ꯇꯧꯗꯦꯅ ꯑꯗꯨꯝ ꯐꯩ ꯏꯁꯦ ꯀꯔꯤ ꯀꯔꯤ ꯀꯔꯤꯅꯣ ꯍꯥꯏꯔꯣ꯫
ꯃꯁ
ꯇꯧꯔꯛ ꯏꯁꯤꯕꯨ ꯀꯔꯤ ꯂꯩꯒꯦ꯫ ꯅꯪꯒꯤ ꯈꯣꯟꯖꯦꯜ ꯑꯊꯤꯕꯗꯣ꯫ ꯇꯥꯍꯟꯕꯤꯍꯦ ꯕꯦꯃ ꯔꯤꯒꯤꯅꯣ ꯑꯩꯗꯤꯀꯣ꯫ ꯅꯪꯒꯤ ꯑꯊꯤꯕ ꯈꯣꯟꯖꯦꯜꯗꯣ ꯇꯥꯅꯤꯡꯉꯛꯄ꯫ ꯑꯗꯨꯒꯤ ꯁꯥꯎ ꯌꯥꯗꯦꯍꯦ꯫ ꯈꯔ ꯌꯦꯠꯂꯦ ꯀ ꯑꯗꯨ ꯑꯗꯨꯛ ꯑꯗꯨꯃꯥꯏꯅ ꯂꯤꯁꯤꯡꯂꯛ ꯁꯥꯝꯃꯁꯨ ꯑꯗꯨꯝ ꯊꯤꯗꯧ ꯂꯩꯔꯦ꯫
ꯏꯁꯩ ꯁꯛꯄꯤꯌꯨꯔ꯫
ꯌꯥꯔꯅꯤ ꯈꯣꯟꯖꯦꯜꯗꯨꯗ꯫ ꯏꯁꯩꯒꯁꯨ ꯁꯛꯅꯤꯡꯉꯤꯌꯦ꯫
ꯅꯨꯡꯁꯤꯗꯨꯅ ꯂꯛꯅꯕꯅꯤꯗ꯫ ꯑꯁꯦꯡꯕꯩꯔꯣ ꯀꯩꯅꯣ ꯑꯩꯒꯤꯗꯣ ꯂꯣꯏꯅ ꯍꯦ ꯑꯩꯒꯤ ꯂꯤꯛꯇꯣ ꯀꯗꯥꯏ ꯆꯠꯈ꯭ꯔꯦ꯫ ꯀꯔꯝꯕ ꯂꯤꯛꯅꯣ꯫ ꯄꯟꯕꯀꯣꯟ꯫ ꯑꯗꯨꯒꯤꯅꯤꯗ ꯑꯩꯅ ꯄꯤꯔꯝꯕꯗꯨꯔ꯫ ꯅꯁꯛꯇꯨꯒ꯫
ꯑꯦ ꯀꯅꯥꯅ ꯄꯤꯔꯝꯕ ꯑꯗꯨꯗꯤ꯫
ꯑꯩꯒꯤ ꯑꯩꯅ ꯑꯩꯅ ꯅꯪꯒꯤ ꯑꯩꯅ꯫ ꯑꯩꯅ ꯅꯪꯅ ꯅꯪꯒꯤ ꯄꯤꯕ ꯂꯣꯏ ꯔꯦ ꯇꯕꯨ ꯀꯝꯝꯕꯖꯤꯕꯅ ꯌꯣꯡꯖꯤꯕ ꯍ ꯅꯥꯟ ꯊꯣꯛꯄ꯭ꯔꯥ ꯑꯗꯨꯗꯒꯤ ꯌ ꯑꯩꯁꯦ ꯎ ꯉꯁꯤꯒ ꯅꯨꯃꯤꯠ ꯇꯔꯥꯅꯤꯊꯣꯏ ꯑꯣꯏꯔꯗ꯭ꯔꯥ ꯑ ꯑꯩꯈꯣꯏ ꯊꯤꯂꯨ ꯑꯦꯔꯣꯝ ꯍꯣꯏ ꯅꯣꯏꯅ ꯑꯩꯗꯤ ꯑꯗꯨꯁꯤꯒ ꯑꯩꯁꯦ ꯎꯕ ꯅꯣꯏꯅ ꯑꯩꯕꯨ ꯇꯥꯟꯅꯔꯛꯄꯗꯣ ꯑꯩꯗ ꯂꯣꯏꯅ ꯁꯤꯂꯛꯄꯁꯦ
ꯂꯣꯠ ꯌꯥꯝ ꯀꯤꯕ꯭ꯔꯥ
ꯎꯝ ꯀꯤꯕ ꯅꯠꯇꯦ ꯑꯩꯗꯣ ꯅꯣꯏꯅ ꯌꯦꯡꯗꯨꯅ ꯊꯤꯕꯗꯣ ꯑꯩꯗꯣ ꯌꯥꯝ ꯅꯨꯡꯉꯥꯏꯕ ꯅꯣꯛꯅꯤꯡꯕ ꯑꯩꯈꯣꯏ ꯀꯤꯕ ꯌꯣꯡꯗꯨ ꯅꯪꯅꯦꯕ
ꯃꯥꯗꯤ ꯀ ꯃꯥꯟꯗꯅ ꯃꯊꯤ ꯐꯥꯎ ꯆꯦꯠꯈꯤꯕ
ꯠꯈꯤꯕꯅꯦꯗꯤ ꯈꯥꯏꯅꯅꯦ ꯍꯦ ꯑꯗꯨ ꯅꯨꯃꯤꯠꯇꯣ ꯄꯨꯛ ꯅꯨꯡꯉꯥꯏꯇꯕ ꯑ ꯇꯂꯦ ꯑꯗꯨ ꯄꯨꯛ ꯅꯨꯡꯉꯥꯏꯇꯕꯗꯨꯗ ꯆꯦꯟꯕꯗꯨꯗ ꯄꯨꯛꯇꯨ ꯂꯦꯡꯕꯒꯤ ꯅꯥꯟꯊꯣꯛꯍꯧꯕꯁꯤꯗ
ꯂꯐꯣꯏ ꯃꯨꯟꯗꯕ ꯆꯥꯕ꯭ꯔꯥ
ꯍꯣꯏ ꯑꯗꯨꯃꯤ ꯇ ꯃꯤ ꯌꯥꯝ ꯂꯥꯛꯑꯦ ꯌꯦꯡꯕ ꯍꯥꯏꯕꯨ ꯑꯗꯨꯗꯣꯏꯔ ꯍꯩ ꯃꯍꯤꯔꯣ ꯌꯥꯝ ꯄꯤꯔꯝꯕ ꯑꯗꯨ ꯆꯥꯁꯤꯜꯂꯨꯕ ꯑꯁ ꯆꯦꯟꯕ ꯉꯝꯗꯦ ꯑꯗꯨ ꯅꯨꯃꯤꯠꯇꯗꯤ ꯋꯥꯍꯕꯖꯥꯅꯤ ꯑꯩꯈꯣꯏꯁꯦ ꯅꯝꯊꯤ ꯅꯝꯊꯤꯅ ꯊꯤꯕꯅꯦ ꯎꯝ ꯈꯪꯉꯦ ꯅꯣꯏꯥꯛꯁꯀ ꯍꯥꯞꯄꯒ ꯇꯗꯣ ꯑꯩꯪ ꯑꯩꯅ ꯈꯔ ꯄꯪꯕꯀꯣ ꯑꯩꯅ ꯈꯔ ꯁꯤꯡꯈ꯭ꯔꯕ ꯌꯦꯣꯡ ꯑꯩꯈꯣꯏ ꯁꯤ
ꯍꯦꯛ ꯐꯪꯉꯗꯤ ꯇꯨꯠꯀꯗꯕꯅꯦ ꯑꯗꯣ
ꯇꯨꯠꯀꯗꯕ ꯍꯥꯢꯕꯅꯤ ꯅꯣꯡꯃꯩꯅ ꯗꯥꯡ ꯑꯦ ꯀꯥꯞꯀꯗꯕꯅꯤ ꯍꯥꯏꯌꯨ ꯇꯨꯠꯀꯗꯕꯅꯤ ꯍꯥꯢ ꯀꯔꯤꯔ ꯑꯥꯁ ꯑꯗꯨꯝꯕ ꯂꯩꯇꯦꯗ
ꯂꯩꯇꯦ ꯑꯗꯨꯗꯤ ꯅꯄꯨꯟꯁꯤꯗ
ꯅꯄꯨꯟꯁꯤꯗꯣ ꯇꯠ ꯀꯗꯕꯅꯤ ꯑꯣ ꯑꯗꯨꯃꯥꯢꯅ ꯍꯥꯏꯌꯣ
ꯌꯦꯁ
ꯇꯨꯠ ꯇꯠ
ꯁꯤꯐꯥꯎ ꯈꯥꯏꯗꯣꯛ ꯄꯥ ꯍꯩꯇꯕ
ꯆꯥꯕ꯭ꯔꯣ ꯇꯥꯕ꯭ꯔꯣ ꯑꯕꯦꯝꯃ ꯍꯜꯂꯥꯎ ꯍꯜꯂꯣ ꯇꯥꯗ꯭ꯔꯣ ꯑꯁ